ꯍꯜꯂꯣ
ꯍꯜꯂꯣ ꯀꯩꯗꯧꯔꯤꯒꯦ ꯇꯥꯗ꯭ꯔꯣ
ꯇꯥꯏ ꯇꯥꯏ ꯐꯃꯨꯡꯗ ꯂꯩꯔꯦ
ꯑꯣ ꯑꯁ ꯑꯩꯗꯤ ꯇꯥꯗꯕ꯭ꯔꯥ ꯈꯜꯂꯨꯔꯦ
ꯂꯣꯏꯅ
ꯀꯩꯗꯧꯔꯤꯒꯦ ꯑꯁ ꯁꯦꯡꯅ ꯇꯥꯔꯗꯤ ꯐꯔꯦꯅꯦ ꯀꯩꯗꯧꯔꯦ ꯑꯣ ꯑꯣ ꯏꯁꯇꯨꯝ ꯑꯗꯨꯝ ꯒꯦꯠ ꯇꯧꯔꯕꯣꯅꯦ ꯅꯪ
ꯑꯥ ꯇꯨꯝꯒꯦ ꯇꯧꯔꯦ
ꯑꯁ ꯆꯥꯛꯇꯤ ꯆꯥ ꯀ ꯀꯩ ꯍꯤꯟꯖꯥꯡ ꯆꯥꯒꯦ
ꯎꯝ ꯀꯩꯅ ꯀꯥꯎꯈꯔꯦ ꯃꯃꯤꯡ ꯈꯪꯗꯦ ꯍꯥꯏꯕ ꯍꯩꯇꯦꯔ ꯅꯪꯗꯤ ꯆꯥꯔꯕꯣ ꯍꯥꯎ ꯇꯕꯩ
ꯑꯩꯗꯤ ꯑꯩꯁꯨ ꯆꯥꯔꯦ ꯑꯁ ꯑꯩꯈꯣꯏꯗꯤ ꯎꯝ ꯄꯩꯁꯥ ꯂꯩꯇꯕꯅꯤꯅ ꯍꯋꯥꯏ ꯈꯛꯇ
ꯑꯣꯍꯣ ꯌꯨꯝꯗ ꯂꯩꯔꯅ ꯉꯥꯟ ꯉꯟꯅ ꯇꯧꯅꯤꯡꯕ꯭ꯔ
ꯎꯝ ꯉꯥꯟ ꯍꯧꯒꯄꯤ ꯏꯅꯦ ꯑꯗꯨꯁꯨ
ꯎꯝ
ꯌꯨꯝꯗꯗꯤ ꯉꯟꯅꯁꯨ ꯍꯧꯒꯠꯄꯅꯤꯅ ꯑꯗꯨꯒꯤꯅꯦ ꯑꯁ ꯀꯩ ꯑꯩꯁꯦ ꯀꯩꯅꯣ ꯐꯝꯃꯒ ꯂꯩꯕꯅꯦ ꯁꯥꯝꯃꯟꯕꯒꯤꯀꯣ ꯑꯩꯈꯣꯏꯗꯣꯏ ꯏꯁ ꯉꯁꯤ ꯏꯁꯤꯡ ꯇꯥꯕ ꯅꯨꯃꯤꯠꯅꯦꯕ ꯑꯗꯣ ꯏꯁꯤꯡ ꯇꯥꯔꯕ ꯌꯥꯝ ꯇꯟꯕꯩ ꯋꯥꯅꯤ ꯏꯁꯤꯡꯁꯨ ꯂꯩꯗ꯭ꯔꯦꯕ ꯑꯈꯣꯏꯗꯣ ꯅꯍꯥꯟ ꯀꯩꯅꯣ ꯇꯧꯕꯅꯦꯕ ꯍꯥꯟꯅ ꯑꯥ ꯍꯥꯟꯅ ꯇꯥꯕꯗꯣ ꯑꯗꯨꯗ ꯏꯁꯤꯡꯗꯣ ꯊꯟꯗꯕ ꯑꯩꯈꯣꯏ ꯁꯤꯟꯇꯦꯛꯁ ꯀꯩꯀꯥꯗꯣ ꯊꯟꯗꯕ ꯑꯗꯨꯒꯤ ꯏꯁꯤꯡ ꯂꯩꯇ꯭ꯔꯦꯕ ꯑꯩꯈꯣꯏꯒꯤꯗꯣ
ꯎꯝ
ꯁꯥ ꯍꯟꯗꯛꯇꯤ ꯁꯥꯕꯅꯤꯅ ꯂꯣꯏꯅ ꯑꯗꯨꯝ ꯁꯤꯖꯤꯟꯅꯩꯗꯅ꯫ ꯏꯁꯤꯡ ꯅꯨꯡꯇꯤꯒꯤ ꯏꯔꯨꯕꯅꯤꯅ ꯌꯥꯗ꯭ꯔꯦꯕ꯫
ꯂꯣꯏꯅ ꯏꯁꯤꯡꯗꯣ ꯎꯝ ꯊꯛꯄ ꯈꯣꯠꯄꯁꯨ ꯑꯗꯨꯝ ꯂꯥꯛꯄ꯭ꯔꯣ ꯂꯩꯗꯕ꯭ꯔꯣ ꯐ꯭ꯔꯤ ꯑꯥ
ꯑ ꯊꯛꯄꯗꯤ ꯀꯩꯅꯣ ꯇꯧꯋꯦ ꯊꯛꯄꯗꯤ ꯀꯩꯅꯣꯗ ꯇꯧꯕꯅꯦ ꯂꯩꯕꯅꯦ꯫ ꯌꯥꯡꯈꯩꯒꯤ ꯅꯣꯏ ꯅꯣꯏꯗꯤ ꯀꯌꯥꯒꯤ ꯂꯩꯒꯦ꯫
ꯅꯍꯥꯟ ꯑꯩꯅ ꯂꯩꯐꯝꯗꯨꯗ ꯂꯩꯕꯏ ꯎꯝ ꯊꯛꯄꯒꯤꯗꯣ ꯀꯨꯟꯊ꯭ꯔꯥ꯫
ꯑꯣ ꯅꯣꯏ ꯀꯩꯅꯣ ꯅꯛꯄꯒꯤ ꯑꯣꯏꯔꯝꯒꯅꯤ ꯑꯣ ꯅꯛꯄꯒꯤ ꯑꯣꯏꯔꯝꯒꯅꯤ꯫ ꯅꯣꯏ ꯏꯁꯤꯡ ꯀꯩꯅꯣ ꯁꯦꯝꯕ ꯃꯐꯝꯒ ꯀꯣ꯫
ꯈꯪꯗꯦ ꯑꯗꯨꯗꯤ꯫
ꯑꯗꯨꯒꯤ ꯑꯣꯏꯔꯝꯒꯅꯤ ꯑꯩꯈꯣꯏ ꯀꯩꯅꯣ ꯅꯍꯥꯟ ꯑ ꯍꯥꯟꯅ ꯂꯩꯕ ꯃꯐꯝꯗꯣ ꯑꯗꯨꯗꯁꯨ ꯀꯩꯅꯣ ꯇꯧꯋꯦꯕ ꯎꯝ ꯑꯗꯨꯝ ꯌꯥꯡꯈꯩ ꯇꯧꯋꯦꯕ꯫
ꯀꯅꯥꯒꯦꯅꯣ ꯄꯨꯔꯨꯞ ꯄꯨꯔꯨꯞ ꯄꯨꯔꯨꯞ ꯄꯨꯔꯣ ꯇꯥ
ꯑꯣ ꯀꯩꯅꯣ ꯂꯥꯏꯔꯤꯛ ꯁꯦꯝꯕ ꯑꯗꯨꯒꯤꯅꯦ꯫
ꯎꯝ꯫
ꯉꯁꯤꯗꯤ ꯀꯥꯏ ꯆꯠꯂꯦ꯫
ꯑꯥ ꯅꯥ ꯉꯔꯥꯡ ꯌꯨꯝꯗ ꯆꯠꯄꯗꯣ
ꯍꯥ꯫ ꯀꯩ ꯍꯥꯏꯕꯅꯣ꯫ ꯀꯩ ꯍꯥꯏꯕꯅꯣ꯫ ꯍꯜꯂꯣ꯫ ꯇꯥꯕ꯭ꯔꯣ ꯑꯣ꯫ ꯇꯥꯏ ꯇꯥꯏ ꯎꯝ ꯀꯥꯏ ꯆꯠꯂꯦꯕ ꯌꯨꯝ ꯑꯗꯨꯝ ꯂꯩꯌꯦ꯫
ꯂꯩꯩꯇꯦ꯫ ꯉꯔꯥꯡꯅꯦ
ꯑꯥ꯫
ꯃꯃꯥ ꯈꯣꯏꯗ ꯆꯠꯂꯨꯕ ꯑꯩꯈꯣꯏ ꯃꯥ ꯈꯣꯏꯗ ꯑꯗꯨ ꯉꯁꯤ ꯍꯜꯂꯛꯄ꯫ ꯄꯨꯡ ꯃꯉꯥ ꯑꯗꯨꯋꯥꯏ꯫
ꯑꯣ꯫ ꯆꯠꯀꯗꯕꯅꯤ ꯆꯠꯀꯗꯕꯅꯤ ꯎꯝ꯫ ꯑꯣ ꯑꯗꯨꯅꯦ꯫ ꯑꯗꯨꯗꯨꯅ ꯍꯦꯟꯅ ꯊꯕꯛꯁꯨ ꯍꯦꯟꯅ ꯀꯟꯕꯅꯤꯅ
ꯎꯍ꯫ ꯑꯗꯨꯒꯤ ꯉꯁꯤ ꯑꯃꯨꯛ ꯍꯜꯂꯛꯑꯦ ꯇꯨꯝꯁꯤꯠ ꯐꯥꯗ꯭ꯔꯦ꯫
ꯅꯨꯡꯊꯤꯟꯗ ꯇꯨꯝꯒꯗꯕꯗꯨ ꯌꯥꯝ ꯁꯥꯏ ꯇꯨꯝꯕ ꯌꯥꯗꯦ ꯑꯉꯥꯡꯁꯨ ꯂꯩꯕꯅꯤꯅ꯫
ꯑꯣ ꯗꯨꯅꯦ꯫
ꯑꯗꯨꯒꯤ ꯉꯁꯤ ꯍꯜꯂꯛꯑꯦ꯫
ꯍꯌꯦꯡꯅ ꯀꯥꯏ ꯑꯃꯨꯛ ꯆꯠꯇꯣꯏꯕ꯫
ꯈꯪꯗꯦ ꯍꯌꯦꯡ ꯅꯨꯡꯁꯥ ꯊꯣꯛꯑꯗꯤ ꯀꯔꯤ ꯐꯧ
ꯑꯣ꯫
ꯁꯟ ꯉꯥꯛꯇ ꯇꯥ ꯉꯁꯤ ꯀꯩꯅꯣ ꯇꯧꯗꯝꯅꯦꯕ ꯑꯩ ꯂꯥꯛꯇꯕ ꯂꯣꯏꯅ ꯂꯧ ꯆꯥꯠꯈꯤꯕ ꯑꯗꯨꯒꯤ ꯑꯉꯥꯡꯗ ꯌꯦꯡꯅꯕ ꯃꯤ ꯂꯩ ꯇ꯭ꯔꯕꯗꯒꯤ ꯍꯣꯔꯦꯟ ꯍꯣꯔꯦꯟ ꯍꯟꯈ꯭ꯔꯣ ꯍꯥꯏꯕꯒꯤ
ꯑꯣ ꯉꯟꯅ ꯍꯟꯒꯦ ꯇꯧꯕꯅꯦꯕ
ꯎꯝ
ꯎꯝ ꯅꯨꯡꯇꯤꯒꯤ ꯆꯠꯇꯕꯅꯤꯅ ꯑꯗꯨꯝ ꯂꯩꯕꯠ ꯂꯩꯕꯁꯨ ꯐꯥ ꯐꯌꯦ
ꯎꯝ
ꯍꯦꯛ ꯉꯟꯅ ꯆꯥꯛ ꯊꯨ ꯊꯨ ꯊꯣꯡꯉꯦ
ꯑꯣ
ꯑꯩ ꯍꯧꯒꯠꯇ꯭ꯔꯤꯉꯩꯗ ꯆꯥꯛ ꯍꯦꯟꯖꯥꯡ ꯂꯣꯏ ꯊꯣꯡ ꯂꯣꯏꯔꯝꯃꯦ ꯄꯨꯡ ꯇꯔꯨꯛ ꯃꯈꯥꯏꯗ ꯍꯧꯒꯠꯄꯗ
ꯑꯣ ꯉꯟ ꯂꯧ ꯉꯟꯅ ꯆꯠꯄꯅꯤꯅ ꯑ ꯏꯅꯥꯎꯅꯨꯄꯤꯁꯨ ꯎꯝ ꯌꯥꯝꯅ ꯊꯕꯛ ꯌꯥꯝꯅ ꯀꯟꯂꯤꯅꯦ ꯑꯗꯨꯁꯨ
ꯎꯝ
ꯉꯁꯥꯏꯁꯨ ꯄꯨꯡ ꯃꯔꯤ ꯆꯥꯛ ꯊꯣꯡꯕ ꯍꯧꯔꯕꯅꯦ ꯂꯣꯢ ꯍꯧꯔꯕꯅꯤ
ꯑꯈꯣꯏꯁꯨ ꯒꯦꯁ ꯂꯣꯏꯈ꯭ꯔꯦ ꯑꯃꯨꯛ ꯒꯦꯌꯥꯁ ꯍꯟꯗꯛ ꯇꯥꯡꯉꯦ ꯇꯥꯡꯉꯤꯉꯩꯗꯀꯣ
ꯎꯝ
ꯑꯃꯨꯛ ꯂꯣꯏꯁꯟꯈ꯭ꯔꯦ ꯌꯥꯝ ꯇꯜꯂꯦ ꯑꯁ ꯒꯦꯁ ꯑꯃꯕꯨꯗꯤ ꯂꯩꯌꯦꯕ ꯎꯝ ꯄꯤꯛ ꯊꯟꯕ ꯑꯗꯨꯝ ꯊꯟꯕ ꯂꯩꯌꯦꯕ ꯑꯗꯣ ꯀꯩꯅꯣ ꯂꯤꯛ ꯇꯧꯕ ꯃꯥꯒꯤ ꯀꯩꯅꯣ ꯔꯤꯡ ꯀꯩꯀꯥ ꯃꯅꯨꯡꯗꯒ ꯌꯥꯎꯕꯗꯣ ꯑꯗꯨ ꯁꯤꯟꯗ꯭ꯔꯗꯤ ꯌꯥ ꯌꯥꯗꯦ ꯍꯥꯏꯕ ꯑꯗꯨ ꯁꯤꯟꯕ ꯃꯤꯁꯨ ꯍꯩ ꯍꯩꯕꯁꯨ ꯂꯩꯇꯦ ꯑꯈꯣꯏꯁꯨ ꯍꯩꯇꯦ
ꯅꯣꯏ ꯅꯛꯄꯗ ꯅꯨꯄꯥꯒꯨꯝꯕ ꯑꯍꯟꯒꯨꯝꯕ ꯂꯩꯇ꯭ꯔꯣ ꯅꯣꯏ ꯈꯪꯅꯕ
ꯈꯪꯅꯕ ꯂꯩꯇꯕꯒꯤꯅꯤꯅꯦ ꯈꯪꯅꯕꯁꯤꯡꯁꯨ ꯍꯩꯇꯦ ꯂꯣꯏꯅ
ꯎꯝ ꯃꯄꯨ ꯂꯩꯗꯤ
ꯑꯁ ꯃꯄꯨꯗꯤ ꯒꯦꯁ ꯂꯥꯛꯄ ꯍꯦꯛ ꯍꯦꯛ ꯂꯥꯛꯄ ꯒꯥꯔꯤ ꯂꯥꯛꯄꯗꯣ ꯑꯗꯨꯗꯒꯤ ꯂꯧꯕꯅꯤꯅꯀꯣ ꯒꯦꯁꯁꯨ ꯍꯟꯗꯛꯇꯤ ꯂꯥꯛꯇ꯭ꯔꯦꯗꯅ ꯑꯗꯨꯒꯤ ꯈꯪꯗ꯭ꯔꯦ ꯑꯁꯤ ꯍꯥꯟꯅꯗꯒꯤ ꯂꯩꯔꯒ ꯊꯝꯃꯕꯅꯦ ꯑꯁꯤ ꯑꯃ ꯑꯁꯤ ꯂꯩꯕ ꯃ ꯃꯊꯪꯗ ꯑꯁꯤ ꯍꯧꯖꯤꯛ ꯂꯣꯏꯈꯤꯕ ꯒꯦꯁꯁꯦ ꯑꯃꯨꯛ ꯂꯧꯕꯅꯦꯕ ꯑꯁꯤ ꯂꯤꯛ ꯑꯣꯏꯕꯒꯤ ꯂꯧꯕꯅꯦꯕ ꯑꯗꯣ ꯊꯟꯕꯗꯤꯀꯣ ꯑꯁꯤꯅ ꯍꯧꯖꯤꯛ ꯂꯩꯔꯤꯕ ꯒꯦꯁꯁꯤꯅ ꯍꯦꯟꯅ ꯊꯜꯂꯦꯕ
ꯎꯝ ꯑꯗꯨ ꯁꯦꯝꯗ꯭ꯔꯗꯤ ꯎꯄꯥꯏ ꯂꯩꯇ꯭ꯔꯦꯅꯦ
ꯎꯝ ꯁꯦꯝꯗꯕꯅꯤꯅ ꯑꯗꯨꯝ ꯊꯝꯃꯒ ꯂꯩꯕꯅꯦ ꯑꯈꯣꯏꯗꯁꯨ ꯀꯩꯅꯣ ꯃꯤꯒꯤ ꯃꯄꯥꯟꯒꯤ ꯀꯩꯅꯣ ꯃꯣꯏꯅ ꯒ꯭ꯌꯥꯁ ꯃꯆꯥ ꯃꯆꯥ ꯎꯝ ꯒꯦꯁ ꯑ ꯃꯆꯥ ꯃꯆꯥ ꯂꯩꯕꯗꯣ ꯑꯗꯨ ꯍꯦꯛ ꯄꯥꯏꯔꯒ ꯒꯦꯁꯊ ꯂꯩꯇ꯭ꯔꯗꯤ ꯍꯦꯛ ꯑꯃꯨꯛ ꯑ ꯊꯟ ꯊꯟꯍꯟꯅꯕ ꯑꯃꯨꯛ ꯆꯠꯂꯒ ꯍꯥꯞꯄꯒ ꯑꯃꯨꯛ ꯄꯨꯕꯗꯣ ꯑꯗꯨꯒꯨꯝꯕ ꯇꯧꯕ ꯃꯐꯝ ꯂꯩꯔꯗꯤ ꯐꯥꯗꯣꯏꯅꯦ
ꯎꯝ
ꯃꯣꯏꯒꯤꯗꯤ ꯃꯆꯥ ꯃꯆꯥ ꯑꯣꯏꯕ ꯑꯗꯨꯕꯅꯤꯅ ꯑꯩꯈꯣꯏ ꯅꯨꯄꯤ ꯅꯨꯄꯤꯁꯤꯡꯁꯨ ꯑꯗꯨꯝ ꯐꯠ ꯐꯠ ꯄꯨꯕ ꯌꯥꯏꯑꯕ ꯈꯪꯗ꯭ꯔꯦ ꯑꯦ ꯅꯣꯡ ꯇꯥꯗꯕ꯭ꯔꯣ ꯉꯁꯤꯗꯤ
ꯑꯁ ꯉꯁꯥꯏ ꯅꯨꯡꯊꯤꯟꯗ ꯅꯣꯡ ꯐꯖ ꯍꯥꯏ ꯅꯗꯦ ꯅꯨꯡꯁꯥ ꯐꯖꯅ ꯁꯥꯔꯒ ꯄꯨꯡ ꯀꯌꯥꯗꯅꯣ ꯄꯨꯡ ꯑꯍꯨꯝꯗꯔꯣ ꯅꯣꯡ ꯐꯖꯅ ꯇꯥꯔꯦ ꯑꯃꯨꯛ
ꯑꯣꯝ ꯅꯨꯡꯁꯥꯗꯣ ꯍꯟꯗꯛꯇꯤ ꯁꯥꯕꯅꯤꯅ ꯅꯨꯡꯁꯥ ꯊꯣꯛꯑꯗꯤ ꯑ ꯐꯧ ꯐꯧꯕꯗꯨꯁꯨ ꯀꯩꯅꯣ ꯄꯨꯡ ꯑꯃ ꯑꯅꯤ ꯐꯥꯎꯔꯗꯤ ꯑꯗꯨꯝ ꯌꯥꯔꯦꯕ
ꯎꯝ ꯉꯁꯤ ꯅꯨꯡꯁꯥ ꯈꯨꯊꯥꯗꯣ
ꯎꯝ ꯑꯁ ꯑꯁꯤꯗꯗꯤ ꯅꯣꯡꯁꯦ ꯃꯃꯤ ꯃꯃꯤꯗꯤ ꯑꯗꯨꯨꯝ ꯇꯧꯔꯒ ꯂꯩꯌꯦꯕ ꯑꯣ ꯁꯨꯡ ꯇꯥ ꯇꯥꯗ
ꯎꯝ ꯉꯔꯥꯡ ꯑꯍꯤꯡꯗꯨꯁꯨ ꯅꯣꯡ ꯐꯖꯅ ꯀꯜꯂꯦ
ꯎꯝ ꯑꯁ ꯑꯩꯈꯣꯏꯗꯗꯤ ꯇꯥꯗꯦ ꯅꯣꯡ ꯇꯥꯕꯁꯦ ꯌꯥꯝ ꯄꯥꯝꯃꯒ ꯂꯩꯕꯅꯦ ꯑꯩꯈꯣꯏꯁꯦ ꯂꯣꯏꯅ ꯁꯥꯃꯟꯕꯒꯤꯀꯣ ꯐꯦꯟꯁꯨ ꯑꯩꯈꯣꯏꯒꯤ ꯐꯦꯟꯁꯨ ꯁꯨꯝ ꯌꯥꯗꯦꯕ ꯑꯃꯗ ꯂꯩꯔꯁꯨ ꯑꯃꯗ ꯂꯩ ꯂꯩꯔꯗꯤ ꯑꯗꯨꯝ ꯐꯦꯟ ꯎꯪꯗꯕꯒ ꯆꯞ ꯃꯥꯟꯅꯔꯦ ꯐꯦꯟ ꯊꯥꯗꯕꯒ ꯆꯞ ꯃꯥꯟꯅꯔꯦ ꯃꯉꯥꯗ ꯐꯨꯜꯗ ꯊꯥꯔꯗꯤ ꯑꯃꯗ ꯑꯃꯗ ꯊꯝꯕꯒ ꯆꯞ ꯃꯥꯟꯅꯕ
ꯅꯣꯏ ꯅꯕꯥꯅꯤ
ꯍꯥ
ꯈꯠꯇ
ꯕꯅꯤ ꯈꯠꯇꯅꯦ ꯍꯣꯏ
ꯎꯝ ꯎꯝ
ꯉꯔꯥꯡꯗꯤ ꯀꯥꯏ ꯆꯠꯂꯦ ꯌꯨꯝꯗꯨꯝ ꯂꯩꯕ꯭ꯔꯣ
ꯅꯪ ꯍꯦꯛꯇ ꯀꯥꯎꯒꯂꯦ ꯃꯤꯅ ꯉꯔꯥꯡ ꯑꯩꯈꯣꯏ ꯑꯥꯗ ꯌꯨꯝꯗ ꯆꯠꯂꯦ ꯍꯥꯏꯔ
ꯑꯣ ꯑꯣ ꯑꯣ ꯑꯣ ꯑꯣꯍ ꯉꯔꯥꯡ ꯁꯟꯗꯦꯅꯤꯀꯣ ꯑꯣ ꯑꯩꯗꯣ ꯀꯥꯎꯔꯦꯕ ꯑꯩꯗꯣ ꯃꯁꯤꯅꯦ ꯈꯜꯂꯤꯅꯦꯕ ꯑꯗꯣ
ꯀꯣꯀꯇꯣ ꯌꯥꯗ꯭ꯔꯦ ꯍꯦ
ꯑꯗꯨꯅꯦ ꯀꯣꯛꯁꯦ ꯌꯥꯗ꯭ꯔꯦꯕ ꯑꯁꯤ ꯑꯁꯤ ꯀꯣꯛꯅ ꯂꯥꯏꯔꯤꯛ ꯇꯝꯃꯤ ꯁꯤꯅꯤ
ꯒꯨꯂꯤ ꯆꯥꯎ
ꯎꯝ ꯑꯁꯤ ꯀꯧꯅ ꯂꯥꯏꯔꯤꯛ ꯇꯝꯃꯤꯅꯦ ꯌꯥꯗꯦꯕ
ꯒꯨꯂꯤ ꯆꯥꯎ
ꯆꯔꯅꯤ ꯈꯥꯔꯥ ꯂꯩꯔꯗꯤ
ꯍꯥꯏ ꯈꯔꯕ ꯋꯥ ꯗꯨꯕꯨ ꯉꯥꯔꯥꯡ ꯀꯔꯥꯏ ꯆꯠꯂꯤ ꯑꯃꯨꯛꯀ ꯍꯪꯉꯛꯑꯦ
ꯎꯝ ꯑ ꯑꯁ ꯌꯥꯝ ꯐꯩꯅ ꯁꯟꯗꯦꯗꯨꯕꯨ ꯂꯧ ꯆꯠꯅꯕ꯭ꯔꯅꯦ
ꯆꯠꯂꯤ ꯑꯩꯗꯤ
ꯌꯥꯝꯅ ꯊꯕꯛ ꯌꯥꯝ ꯀꯟꯃꯟ ꯀꯟꯃꯟꯕꯩ ꯇꯥꯏꯞꯇꯣ
ꯇꯜꯂꯦꯗ ꯅꯨꯡꯁꯥꯅ ꯁꯥꯕꯖꯤꯗ ꯂꯕꯨꯛ ꯆꯠꯄ ꯌꯥꯝ ꯍꯩꯅꯩ ꯇꯜꯂꯦ ꯌꯥꯝ ꯂꯧ ꯆꯠꯄ ꯄꯥꯝꯗꯦ
ꯂꯧ ꯆꯠꯅꯤꯡꯗ꯭ꯔꯗꯤ ꯌꯨꯝꯒꯤ ꯊꯕꯛꯇ ꯂꯣꯏꯅ ꯌꯥꯝꯅ ꯇꯞ ꯇꯥꯏ ꯁꯤꯡꯗꯣꯛꯑꯣ ꯌꯥꯝꯅ ꯅꯥꯟꯅ ꯁꯦꯠꯅ ꯇꯧꯔꯒ ꯂꯩꯌꯣ ꯑꯗꯨ ꯑꯣꯏꯔꯗꯤ ꯌꯥꯔꯦꯅ
ꯑꯗꯨꯁꯨ ꯇꯜꯂꯦ
ꯇꯟꯕ ꯇꯟꯕ ꯉꯥꯇꯅꯤ ꯑꯩꯈꯣꯏꯁꯨ ꯌꯥꯝ ꯇꯟꯂꯦ
ꯀꯇꯟ ꯍꯥꯏꯁꯤꯅꯤ
ꯀꯩꯅꯣ
ꯀꯩꯅꯣ
ꯅꯠꯇꯦ ꯑꯁꯤꯗ ꯑꯉꯥꯡ ꯃꯆꯥꯁꯦ ꯃꯃꯤꯠꯇꯣ ꯈꯣꯏ ꯀꯣꯏꯔꯒ ꯌꯦꯡꯑꯒ ꯂꯩꯕ ꯑꯗꯨꯒꯤ
ꯃꯃꯤꯠ ꯆꯥꯎꯕꯗ
ꯈꯨꯝꯅꯤꯡꯕ ꯑꯗꯨꯒꯤꯅꯦ ꯉꯁꯤꯗꯤ ꯃꯤ ꯀꯅꯥ ꯀꯅꯥꯒ ꯀꯣꯜ ꯇꯧꯔꯦ ꯇꯧꯗ꯭ꯔꯕ ꯉꯁꯤꯗꯤ
ꯇꯥꯎꯗ꯭ꯔꯤꯗ ꯋꯥꯔꯦꯗ
ꯎꯝ
ꯇꯟꯗꯅ ꯇꯣꯛꯑꯦ
ꯑꯝ ꯅꯪꯒꯤ ꯕꯦꯂꯦꯟꯁꯇꯣ ꯂꯣꯏꯈ꯭ꯔꯕꯣ
ꯂꯩꯗ
ꯎꯝ ꯂꯩꯇꯕꯒꯤꯔꯥꯅ ꯈꯜꯂꯤꯅꯦ ꯀꯣꯜ ꯇꯧꯔꯛꯇꯕꯗꯨꯗ
ꯌꯥꯝ ꯇꯜꯂꯤꯗ ꯆꯤꯟ-ꯁꯪꯗꯦꯗ ꯌꯥꯝ ꯁꯪꯗꯦ ꯍꯟꯗꯛ
ꯎꯝ ꯌꯨꯝꯗ ꯂꯥꯛꯑꯗꯤ ꯑꯗꯨꯝ ꯇꯧꯔꯅꯤ ꯁꯪꯉꯁꯨꯀꯣ ꯑꯗꯨꯝ ꯁꯪꯗꯕꯒꯨꯝ ꯈꯜꯂꯛꯑꯅꯦꯕ ꯑꯗꯨꯅꯤ
ꯑꯥꯗ ꯏꯇꯣꯝꯗ ꯂꯩꯕ ꯃꯇꯝꯗꯗꯤ ꯃꯤ ꯃꯌꯥꯝꯒ ꯁꯥꯕ ꯌꯥꯕ
ꯎꯝ ꯀꯩꯅꯣ ꯑꯥ ꯕꯣꯜ ꯌꯦꯡꯒꯗ꯭ꯔꯣ
ꯑꯁ ꯉꯁꯤ ꯑꯩꯈꯣꯏꯒꯤ ꯅꯠꯇꯦꯍꯦ
ꯍꯦꯏ ꯑꯩꯈꯣꯏꯒꯤ ꯅꯠꯇꯦ ꯍꯥꯏꯕ ꯑꯩꯈꯣꯏꯒꯤ ꯅꯠꯇ꯭ꯔꯁꯨ ꯑꯗꯨꯝ ꯌꯦꯡ ꯌꯦꯡꯕ ꯌꯥꯏꯗꯅ
ꯉꯝꯃꯔꯣꯏ ꯋꯥꯏ ꯅꯦꯠ ꯌꯥꯝ ꯆꯥꯏ ꯅꯦꯠ ꯌꯥꯝ ꯆꯥꯏ
ꯑꯁ ꯅꯦꯠ ꯁꯤꯗꯤꯀꯣ ꯐꯖꯅ ꯆꯥꯏꯍꯦ
ꯆꯥꯏ
ꯎꯝ ꯃꯦꯠꯁ ꯑꯃ ꯌꯦꯡꯕ ꯂꯣꯏꯔꯤꯉꯩꯗꯒꯤ ꯑꯗꯨꯝ ꯂꯣꯏꯅ ꯆꯥꯈ꯭ꯔꯦ ꯑꯩꯒꯤꯞ ꯑꯩꯒꯤꯁꯨ ꯎꯝ
ꯐꯥꯏꯚ ꯖꯤꯁꯨ ꯐꯪꯅꯕꯅꯤꯅ
ꯑꯩꯗꯤ ꯀꯅꯥꯒꯤꯅꯣ ꯑꯥ ꯀꯤꯄꯔ ꯑꯃ ꯐꯖꯅ ꯇꯧꯕꯗꯣ ꯑꯗꯨꯒꯤ